ꯃꯤꯗ ꯇꯥꯔꯦ ꯇꯥꯔꯦ ꯉꯁꯥꯏ ꯆꯠꯂꯨꯕ ꯅꯨꯡꯉꯥꯏꯕ꯭ꯔꯣ
ꯅꯨꯡꯉꯥꯏ ꯑꯉꯥꯡ ꯈꯔꯅ ꯍꯦꯛꯇ ꯂꯥꯡꯕꯗ ꯂꯥꯡꯕꯗ ꯑꯍ
ꯍ ꯍ ꯃꯃꯥ ꯍꯣꯏꯗꯤ ꯌꯨꯝꯗꯒꯤ ꯂꯥꯛꯑꯦ ꯃꯃꯥ ꯈꯛꯇ ꯂꯥꯛꯄ꯭ꯔꯣ
ꯑꯈꯣ-ꯑꯈꯣꯏ ꯃꯥ ꯂꯥꯛꯇꯤꯌꯦ
ꯃꯥꯅ ꯃꯥ ꯐꯤꯔꯣꯜ ꯄꯤꯔꯛꯏꯗꯨꯅ ꯀꯅꯥꯗꯅꯣ
ꯑꯩꯈꯣꯏ ꯃꯥꯆꯧꯕꯤ ꯂꯩꯔꯝꯃꯦ ꯇꯧꯕꯗꯣ ꯑꯗꯨꯗ ꯄꯤꯔꯛꯄ
ꯃꯥꯋꯣꯏ ꯂꯥꯛꯏꯔꯅ ꯈꯜꯂꯨꯔꯤ
ꯎꯝ ꯔꯦ ꯃꯥꯅꯗꯦꯁꯕ ꯇꯗ ꯀꯒ ꯑꯗꯨꯒ
ꯐꯖꯅ ꯇꯥꯗꯦ
ꯂꯥꯛ ꯂꯦꯛꯑꯣꯏꯗꯕ ꯑꯣꯏꯔꯗꯤ ꯀꯦꯗꯧ
ꯑꯣ ꯍꯤ ꯍꯤ ꯍꯤ ꯍꯤ ꯍꯥ
ꯑꯩꯅ ꯇꯥꯡ ꯇꯔꯥꯇꯔꯦꯠꯇꯣ ꯑꯩꯗꯣ ꯌꯥꯎꯅꯤꯡꯕꯅꯦ ꯑꯩꯈꯣꯏꯅ ꯁꯤꯟꯕꯅꯦ ꯀꯩꯅꯣꯗꯣ ꯑ ꯐꯦꯔꯋꯦꯜꯗꯣ ꯈꯣꯏꯅ ꯁꯤꯟꯕ ꯗꯦꯅ ꯍꯥꯏꯕ ꯌꯥꯎꯗꯕ ꯌꯥꯎꯔꯣꯏ ꯍꯥꯏꯕ ꯑꯗꯨꯅ ꯍꯦꯟꯅ ꯂꯨꯔꯕ꯭ꯔꯣꯌꯦ
ꯍ ꯍ ꯃꯣꯏꯗꯨ ꯈꯟꯖꯔꯤꯅꯤꯅꯦ ꯑꯗꯨꯕꯨꯗꯤ ꯌꯥꯎꯍꯟꯅꯤꯡꯗꯅ
ꯍꯣꯏ ꯑꯩꯅ ꯂꯨꯄꯥ ꯆꯥꯝꯃ꯭ꯔꯤꯅꯦ ꯇꯤꯡꯅꯤꯗꯣ ꯍꯥꯏꯕ ꯍ ꯍ
ꯍꯤ-ꯍꯤ
ꯂꯨꯄꯥ ꯆꯥꯝꯃꯔꯤꯒ ꯄꯤꯒꯦ ꯅꯪ ꯌꯥꯎꯔꯂꯥꯎ ꯌꯥꯎꯔꯨꯅꯨ ꯂꯧꯕ ꯂꯥꯛꯀꯦꯌꯦ
ꯍ ꯍ ꯍꯥ
ꯑꯩꯒ ꯇꯧꯗꯣꯏꯅ ꯀꯩꯅꯣꯝ ꯑꯣꯏꯔꯝꯅꯤ ꯑꯗꯨꯅ ꯈꯔ ꯉꯟꯅ ꯂꯣꯏꯔꯗꯤ ꯑꯗꯨꯝ ꯂꯥꯛꯀꯦꯅ ꯍꯥꯏꯕ ꯑꯗꯨ ꯍꯦꯛ ꯅꯨꯡꯉꯥꯏꯥꯟꯕ ꯅꯪ ꯈꯣꯏ ꯗꯥ ꯌꯥꯏꯃꯗꯣ ꯑꯃꯨꯛ ꯆꯠꯈ꯭ꯔꯗꯕ ꯁꯤꯂꯣꯡꯗ
ꯎꯨꯝ
ꯑꯗꯨꯒꯤꯁꯨ ꯑꯃꯨꯛ ꯆꯠꯅꯤꯡꯕ ꯑꯩꯅ ꯇꯧꯔꯤꯁꯤ
ꯃꯥꯅꯤꯅꯦ ꯑꯃꯗꯁꯨ ꯌꯥꯎꯅꯤ ꯑꯃꯗꯁꯨ ꯌꯥꯎꯅꯤꯡ
ꯍꯣꯏ ꯁꯣꯝꯒꯤꯗꯨꯁꯨ ꯑꯃꯨꯛ ꯉꯁꯤꯁꯨ ꯃꯣꯏꯅ ꯀꯩꯅꯣ ꯇꯧꯕꯅꯦ ꯏꯟꯚꯥꯏꯇꯦꯁꯟꯒ ꯄꯤꯗꯅ ꯈꯣꯠꯇꯅ ꯇꯧꯕꯅꯦꯕ ꯑꯗꯨ ꯌꯥꯎꯇꯦ ꯍꯌꯦꯡꯁꯨꯨ ꯑꯃꯨꯛ ꯄꯨꯡ ꯇꯔꯥ ꯅꯪꯅꯕ ꯂꯥꯛꯑꯣꯌꯦ ꯍꯥꯏꯈꯤꯕꯅꯤ ꯍꯌꯦꯡꯗꯤ ꯑꯩ ꯂꯥꯛꯄ ꯌꯥ ꯀꯨ ꯃꯥꯟꯗꯦ ꯕꯥꯔꯗꯦꯅꯤ ꯑꯗꯨꯅ ꯅꯣꯏ ꯇꯧꯍꯜꯂꯧꯕꯁꯨ ꯌꯥꯏ
ꯍꯦꯔꯣ ꯀꯟꯐꯥꯝ ꯇꯥꯅꯔꯕ꯭ꯔꯣ ꯆꯠꯄ
ꯑ ꯈꯪꯗ꯭ꯔꯤꯌꯦ ꯍꯌꯦꯡꯗꯤ ꯏꯔꯥꯡꯗꯣ ꯈꯪꯗꯕꯤꯅꯤꯅ ꯑꯗꯨ ꯅꯨꯄꯥꯗꯨꯅ ꯀꯩꯝ ꯍꯥꯏꯔꯧ ꯌꯥꯗꯕꯗꯣ
ꯍ
ꯑꯩ ꯂꯥꯛꯑꯣꯏ ꯍꯥꯏꯕꯁꯦ
ꯍꯣꯏ ꯏꯔꯥꯡꯁꯤꯁꯨ ꯒꯌꯥꯟ ꯇꯥꯗ ꯕꯅꯤꯅ ꯍꯧꯖꯤꯛ ꯇꯝ
ꯗꯕ ꯂꯥꯛꯇꯣꯏꯕꯅꯤ ꯂꯥꯛꯇꯣꯏꯅꯤ ꯂꯥꯛꯄꯗꯤ ꯁꯥꯎꯔꯤꯕꯅꯤ ꯑꯩꯉꯣꯟꯗ ꯍꯥꯏꯗ꯭ꯔꯤꯕ ꯂꯛꯑꯣ
ꯑꯩꯅ ꯃꯈꯣꯡꯗꯨ ꯌꯥꯗ꯭ꯔꯗꯤ ꯑꯃꯨꯛ ꯂꯥꯛꯑꯅꯨꯅ ꯍꯥꯏꯕ ꯈꯨꯖꯤꯟ ꯐꯛꯏꯕ
ꯀꯩꯗꯧꯕꯗ ꯐꯛꯈ꯭ꯔꯥꯕꯅꯣ
ꯀꯥꯡꯗꯣꯟ ꯊꯥꯡꯉꯦꯌꯦ ꯑꯗꯨꯗ ꯀꯥꯡꯗꯣꯟ ꯀꯥꯡꯗꯣꯟ ꯁꯨꯖꯟꯕ ꯄꯨꯔꯥ ꯐꯛꯄꯗꯤ ꯅꯠꯇꯕ ꯑꯗꯨꯝ ꯌꯥꯜꯂꯒ ꯂꯩꯕꯤ ꯇꯪ
ꯎꯝ ꯑꯗꯨꯅ ꯍꯦꯟꯅ ꯅꯥꯔꯝꯃꯅꯤ
ꯃꯥ ꯑꯗꯨꯅ ꯂꯥꯎꯔꯦ ꯃꯈꯣꯡ ꯊꯥꯖ ꯆꯠꯊꯣꯛꯒꯁꯤ ꯎ ꯅꯣ ꯑꯃꯨꯛ ꯈꯜꯂꯤꯕ ꯑꯗꯨꯛꯇꯤ ꯍꯤꯟꯗꯥꯛ ꯀꯩꯀꯥ ꯀꯥꯞꯄꯒ ꯍꯧꯛ ꯂꯩꯕꯅꯦꯕ ꯍꯤꯟꯖꯥꯛ ꯀꯩꯀꯥ ꯇꯩꯔꯒ ꯇ ꯇꯥꯅꯁꯀ ꯂꯥꯕꯨꯗꯤ ꯀꯥꯞꯊꯣꯛꯈ꯭ꯔꯕꯅꯤ
ꯀꯣꯜ ꯂꯣꯏꯔꯒ ꯇꯧꯔꯒꯦ ꯏꯆꯦ ꯐꯣꯟ ꯇꯧꯁꯤꯜꯂꯛꯏꯕ꯭ꯔꯥ
ꯆ ꯈꯕꯤꯅꯤꯙ
ꯅꯠꯇ ꯀꯣꯏ ꯆꯅꯤ
ꯑꯩꯈꯣꯏ ꯉꯔꯥꯡ ꯆꯦ ꯏꯟꯗꯤꯔ ꯏꯕꯟꯅꯤ ꯌꯥꯔꯤ ꯁꯥꯟꯅꯕꯗ ꯃꯣꯏ ꯏꯃꯥ ꯑꯃꯨꯛ ꯇꯧꯁꯜꯂ ꯑꯩꯈꯣꯏ ꯏꯃꯥ ꯑꯃꯨꯛ ꯇꯧꯁꯜꯂ ꯄꯥꯏꯔ ꯔꯣꯏꯒꯦ ꯄꯥꯏꯗꯔꯗꯤ
ꯍꯣꯏꯗꯤ ꯍꯥꯏꯗꯤ ꯀꯩꯅꯣ ꯇꯧꯔꯒ ꯃꯅꯨꯡꯗ ꯂꯩꯅꯤ ꯁꯣꯝꯗ ꯇꯧꯈꯤꯕꯅꯤꯅ ꯑꯁ ꯁꯣꯝꯗꯗꯤ ꯆꯠꯇꯕꯅꯤꯅꯀꯣ ꯑꯣꯏꯔꯤꯅꯤꯅꯦ ꯇꯧꯔꯤꯁ ꯁꯤ ꯑꯃꯝꯇ ꯂꯣꯏꯁꯤꯟꯈ꯭ꯔꯗꯤ ꯋꯥꯏ ꯁꯪꯒꯗꯕꯅꯤ
ꯍꯣꯏ ꯑꯩꯁꯨ ꯂꯣꯏꯁꯟꯅꯤꯉꯝꯅꯦ ꯍꯥꯏꯗꯤ ꯃꯣꯏ ꯏꯆꯦ ꯔꯕꯤꯅꯗꯣ ꯀꯣꯜ ꯀꯌꯥ ꯋꯥꯠꯂꯤ ꯑꯩꯗꯤ ꯀꯥꯎꯔꯦ ꯏꯕꯝꯃꯥ ꯈꯔ ꯈꯔ ꯍꯥꯏꯔꯛꯎꯕ ꯇꯧꯔꯛꯑꯝꯃꯦ
ꯎꯝ
ꯀꯣꯂ ꯑꯅꯤ ꯋꯥꯠꯂꯤ ꯍꯥꯏ ꯑꯣ ꯦꯟ ꯇꯧꯔꯛꯄꯅꯦ
ꯍꯝ ꯑꯥ ꯈꯪꯗꯦ ꯌꯥ ꯌꯥꯒ ꯄꯤꯕ ꯆꯥ
ꯀꯔꯥꯏ ꯁꯇꯣꯔꯗꯅꯣꯝꯃ ꯕꯥꯏ ꯋꯥꯟ ꯒꯦꯠ ꯋꯥꯟ ꯎꯔꯝꯃꯦꯕ
ꯂꯥꯏꯖꯒꯨꯝꯕꯗꯗꯤ ꯅꯠꯇꯕ꯭ꯔꯣ
ꯂꯥꯏꯖ ꯈꯪꯗꯤ ꯂꯥꯏ ꯖꯗꯨ ꯑꯗꯨꯝꯕꯩꯇꯪ ꯌꯣꯟꯕꯔꯣ
ꯑꯦ ꯂꯥꯏ ꯂꯥꯏꯖꯠ ꯅꯠꯇꯦ ꯑꯦꯂꯤꯁꯥꯅꯦ ꯀꯩ ꯍꯥꯏꯅꯤ ꯅꯪ ꯍꯥꯏꯗꯣꯛ ꯑꯩ ꯀꯌꯥ ꯇꯦ
ꯂꯥꯏ ꯆꯠꯇꯁꯨ ꯇꯨꯝꯕ ꯌꯥꯝ ꯌꯣꯜ ꯆꯥꯕ ꯊꯛꯄꯒꯤꯒꯨꯝꯕ ꯌꯣꯟꯕꯔ꯭ꯕ
ꯔꯥꯏꯖ ꯅꯠꯇꯦ ꯑꯦꯂꯤꯁ ꯍꯥꯏꯗꯅꯦ ꯑꯩꯁꯦ
ꯑꯣ ꯂꯥꯏꯖꯗꯤ ꯑꯦꯂꯤꯁ ꯍꯥꯏꯗꯨꯅꯦ
ꯑꯦꯂꯤꯁ ꯀ ꯂꯥꯏꯖꯒ ꯇꯣꯡꯉꯥꯜꯂꯦ
ꯑ ꯍꯣꯏ ꯑꯦ ꯂꯤꯁ ꯇ ꯑꯃ ꯃꯣꯏ ꯕꯥꯏ ꯋꯥꯟ ꯒꯦꯠ ꯋꯥꯟ ꯌꯥꯝ ꯌꯣꯟꯕꯅꯦꯕ
ꯎꯝ
ꯑꯗꯨ ꯃꯣꯢ ꯁꯀꯤꯟꯒ ꯈꯔ ꯐꯖꯊꯣꯛꯏꯒ ꯍꯥꯏꯕꯗ ꯑꯩꯅ ꯊꯛꯅꯤꯡꯉꯤꯕ
ꯎꯝ
ꯃꯥꯏꯖꯦ ꯃꯍꯨꯠ ꯃꯍꯨꯠ ꯀꯤ ꯇꯥꯏꯞ ꯇꯧꯔꯒ ꯅꯥꯟꯗꯗꯤ ꯑꯣꯏꯌꯦꯕ ꯑꯩꯒꯤꯁꯦ
ꯎꯝ
ꯐꯨꯒ꯭ꯔꯤꯁꯤꯅ ꯃꯆꯥ ꯃꯆꯥ ꯃꯆꯥ ꯃꯌꯥꯝ ꯂꯩꯕꯤꯗꯣ ꯃꯥꯏ ꯑꯣꯏ
ꯃꯣꯏꯁꯨ ꯀꯦꯌꯔ ꯇꯧꯕꯤꯔꯤꯉꯩꯒꯤ ꯅꯨꯡꯁꯤꯕꯤꯔꯤꯉꯩꯒꯤ ꯐꯒꯦ ꯍꯥꯏꯕꯅꯤꯅꯦ ꯑꯣꯏꯁꯤ
ꯄꯪꯂꯩ ꯃꯔꯩꯔꯣꯗꯅ
ꯎꯝ
ꯂꯩꯇꯦ ꯇꯧꯔꯤꯁꯦ ꯏꯆꯦꯒꯤ ꯇꯤꯐꯤꯟ ꯀꯩꯀꯥ ꯂꯩꯕ ꯅꯠꯇ꯭ꯔꯣ
ꯇꯤꯐꯤꯟ ꯍꯥꯏꯔꯣ
ꯇꯤꯐꯤꯟ
ꯂꯩꯕꯅꯦ ꯑꯃ ꯑꯅꯤ ꯑꯅꯤꯔꯣ ꯑꯍꯨꯝꯗ ꯂꯩꯈꯤꯕ ꯗ
ꯑꯅꯤꯅ ꯔꯣꯖꯤꯂꯤꯗꯨ ꯆꯥꯗꯦꯕꯨꯗꯤ ꯍꯥꯏꯔꯝꯕꯅꯦꯕ ꯂꯥꯛꯑꯒꯗꯤ ꯀꯤꯖꯤ ꯇꯪꯈꯥꯏ ꯑꯗꯨꯝ ꯀꯣꯟꯅꯅꯤꯗꯀꯣ
ꯎꯝ
ꯑꯗꯨꯃ ꯉꯧꯔꯕ ꯆꯥꯛꯇꯨꯒ ꯊꯣꯡꯉ ꯄꯨꯔꯒ ꯇꯧꯕꯩꯗꯨꯒ ꯍꯧꯖꯤꯛꯀꯤ ꯀꯩꯅꯣꯗꯨꯗ ꯑꯗꯨꯗꯨꯒ ꯀꯣꯅꫭꯃꯤꯗ ꯀꯥꯒꯗꫭꯏꯅꯤ ꯆꯥꯔꯨꯔꯒ ꯇꯧꯕꯅꯤ
ꯎꯝ
ꯑꯩꯁꯨ ꯑꯃꯨꯛ ꯈꯜꯂꯤꯅꯦ ꯑꯥ ꯃꯤꯅ ꯃꯨꯛ ꯎꯔꯗꯤ ꯑꯅꯦ ꯌꯨꯝꯒꯤ ꯒꯤꯐ ꯀꯩꯀꯥ ꯄꯦꯛ ꯇꯧꯕ ꯆꯠꯅꯕ ꯃꯌꯥꯝ ꯃꯔꯛꯇꯨꯗ ꯑꯩꯅ ꯑꯃꯨꯛ ꯅꯨꯄꯥ ꯎꯅ ꯆꯠꯂꯦ
ꯍꯣꯏꯅꯦ ꯑꯗꯨꯁꯨ ꯃꯔꯝ ꯑꯃꯗꯤ ꯂꯩꯔꯤꯅꯤ ꯅꯣꯏꯗꯨꯁꯨ ꯃꯐꯝꯗꯨ ꯈꯔ ꯇꯣꯉꯥꯟꯕ ꯑꯝꯗ ꯑꯣ ꯌꯥꯗꯤ ꯐꯕ
ꯍꯥꯏꯕꯗꯨꯗꯅꯦ ꯑꯃꯨꯛꯁꯨ ꯈꯜꯂꯤꯅꯦꯕ ꯑ ꯀꯪꯂꯥꯒꯨꯝꯕꯗꯤ ꯑꯗꯨꯝ ꯍꯥꯡꯉꯅꯤꯅ
ꯑꯇꯩꯗꯤ ꯍꯥꯡꯕ ꯃꯥꯜꯂꯦ ꯗꯨꯀꯥꯟ ꯈꯇ ꯅꯠꯇ꯭ꯔꯣ ꯂꯣꯜꯂꯤꯁꯤꯕꯣ
ꯎꯝ ꯀꯪꯂꯥꯒꯨꯝꯕꯗꯤ ꯃ ꯀꯩꯅꯣ ꯇꯧꯕꯅꯦꯕ ꯑꯗꯨ ꯀ ꯀꯪꯂꯥꯁꯅ ꯑꯃꯨꯛ ꯅꯨꯡꯉꯥꯏꯔꯒꯅꯦ ꯑꯩꯈꯣꯏꯒꯤ ꯄꯣꯠ ꯆꯩ ꯀꯩꯀꯥ ꯄꯨꯁꯟ ꯌꯥꯗꯕ
ꯎꯝ ꯄꯆꯟ ꯕꯁꯨ
ꯎꯝ ꯄꯤꯛꯅꯤꯛ ꯁ ꯄꯣꯠ ꯑꯣꯏꯗꯕꯅꯤꯅ ꯗꯨ ꯀꯔꯥꯏ ꯀꯔꯥꯏ ꯆꯠ ꯄ ꯌꯥꯏ ꯃꯐꯝꯁꯦ
ꯑꯗꯨꯗ ꯆꯠꯅꯤꯅꯉ ꯅꯪ ꯑꯗꯨꯗ ꯏꯟꯗꯤꯔꯥ ꯒꯥꯟꯙꯤ ꯄꯥꯔꯛ ꯑꯗꯨ ꯅꯛꯅꯗꯤ ꯑꯃꯗꯤ ꯂꯩꯔ
ꯏꯟꯗꯤꯔꯥ ꯄꯥꯔꯇꯥ
ꯑ ꯑꯥꯉꯥꯡ ꯁꯥꯟꯅꯚꯝ ꯗꯣ
ꯏꯟꯗꯤꯔꯥ ꯄꯥꯛ ꯇꯨꯁꯨ ꯌꯥꯏ ꯑꯗꯨꯗ ꯃꯅꯨꯡꯗ ꯄꯤꯛꯅꯤꯛꯀꯨꯝꯕꯒꯤ ꯇꯥꯏꯞꯇ ꯆꯥꯛꯀꯨꯝꯕ ꯆꯥ ꯌꯥꯕ꯭ꯔ
ꯆꯥꯛꯁꯨ ꯑꯗꯨꯗꯤ ꯆ ꯆꯪꯉꯒ ꯌ ꯆꯥꯁꯤꯟꯕ ꯌꯥꯖꯥꯠꯂꫭ ꯌꯥꯗꯖꯥꯠ ꯅꯍꯥꯋꯥꯏ ꯆꯥꯄꫭꯠꯇꯤ ꯈꯔ ꯆꯥꯘꯤ ꯃꯥꯟꯅꯦ ꯑꯗꯨꯋꯥꯏꯗꯩ ꯂꯩꯔꯒ ꯄꯨꯁꯜꯂꯒ ꯆꯥꯕꯗꯤ ꯆꯥꯘꯤ ꯃꯥꯜꯂꯦ ꯑꯗꯣ ꯑꯆꯥꯄꫭꯠ ꯀꯟ ꯇꯣꯉꯥꯟꯅ ꯄꯨꯔꯛ ꯒꯤꯗꯤ ꯈꯪꯗꯦ ꯃꯣꯏ ꯃꯗꯨꯗꯒꯤ ꯅꯥꯀꯟꯗꯁꯨ ꯑꯆꯥꯄꯣꯠ ꯀꯩꯀꯩ ꯌꯣꯜꯂꯤꯗꯅ
ꯎꯝ ꯎꯝ ꯉꯁꯥꯏꯁꯨ ꯌꫭꯜꯍꯧꯋꯦ
ꯎꯝ ꯑꯗꯨꯗꯣ ꯑꯗꯨꯗꯒꯤꯗꯤ ꯂꯩꯔꯒ ꯆꯥꯈꯤꯕꯅꯤ ꯃꯅꯨꯡꯗꯗꯤ ꯈꯪꯗꯦ ꯑꯗꯣ ꯍꯧꯖꯤꯛ ꯀꯨꯏꯔꯦ ꯆꯠꯇꯕ
ꯈ ꯆꯥꯗꯦ ꯂꯕꯁꯦ ꯈꯪꯗ꯭ꯦꯔꯤꯕ
ꯎꯝ ꯅꯣꯏꯌꯦ ꯑꯗꯨꯗꯣ ꯅꯛꯄ ꯍꯥꯏꯔꯗꯤ ꯑꯗꯨ ꯈꯔ ꯅꯛꯑꯅꯤ ꯑꯗꯨꯒ ꯁꯥꯏꯗꯠꯇꯩ ꯇꯣꯉꯥꯟꯔꯒꯅꯤ ꯃꯨꯛꯁꯤ ꯏꯁ ꯒꯥꯔꯗꯦꯟ ꯍꯣꯏꯁꯨ ꯑꯗꯨꯝ ꯄꯨꯁꯜꯂ ꯆꯥ ꯌꯥꯕꯅꯦꯕ
ꯐꯁ ꯀꯒꯥꯗꯅ ꯀꯔ ꯑꯣꯏꯦ ꯑꯗꯨ ꯑꯗꯤ ꯑꯩꯈꯣꯏ ꯃꯁꯥꯒꯤ ꯒꯥꯔꯤ ꯂꯩꯕ ꯅꯠꯇꯕꯅꯅꯦ
ꯎꯝ ꯑꯗꯨꯅꯦ ꯑꯗꯨꯗꯤ ꯐꯔꯛ ꯇꯥꯗ ꯁꯥꯏꯠꯇꯣ ꯑꯃꯨꯛꯀ ꯃꯣꯏ ꯍ ꯅꯣꯏ ꯆꯠꯂꯁꯨ ꯃꯊꯥꯡ ꯆꯠꯂꯗꯣꯏꯕ ꯑꯗꯨꯗꯤ ꯑꯗꯨꯅ ꯐꯔꯛ
ꯍꯣꯏ ꯒꯥꯔꯤ ꯂꯩꯕꯗꯤ ꯐꯕ
ꯎꯝ ꯑꯗ ꯑꯅꯛꯄ ꯑꯇꯩꯗꯤ ꯑꯇꯩꯗꯤ ꯊꯣꯏꯅ ꯍꯪꯗꯣꯔꯦ ꯑꯗꯣ ꯏꯁꯥꯎꯗ
ꯑꯗꯨꯒꯤ ꯈꯥꯟꯕ ꯑꯩꯁꯦꯏ
ꯄꯣꯊꯥ ꯄꯣꯊ ꯆꯠꯄꯤꯒꯗ ꯑꯣꯏꯦꯅꯀꯣ ꯑꯇꯩꯗꯤ
ꯎꯝ ꯗꯅꯦꯟ ꯇꯧꯔꯤꯁꯦ ꯒꯥꯔꯤ ꯑꯃ ꯂꯩꯇꯕ ꯍꯥꯏꯁꯦ ꯌꯥꯝ ꯅꯨꯡꯉꯥꯏꯇꯦꯅꯦ ꯁꯥꯏ ꯑꯅꯛꯄꯗ ꯀꯔꯦ ꯀꯅꯤ ꯇꯦ
ꯑꯥꯥ ꯑꯅꯛꯄꯨ ꯃꯅꯨꯡꯗ ꯅꯣꯏꯒꯤꯗꯨꯅ ꯑꯃꯨꯛ ꯄꯨꯟꯁꯦ ꯍꯥꯏꯖꯤꯜꯂꯛꯏꯗꯨꯅꯤ
ꯍꯣꯏ ꯍꯥꯡꯆꯤꯠꯅꯤꯅ ꯑꯃ ꯄꯣꯠ ꯆꯩꯩ ꯀꯩꯀꯥ ꯂꯣꯏꯁꯤꯟꯕ ꯈꯣꯠꯁꯤꯟꯕ ꯏꯃꯥꯟꯅꯕꯤꯅꯕꯨꯗꯤ ꯀꯩꯁꯨ ꯀꯥꯏꯗꯦꯗ ꯅꯪ ꯕꯥꯔꯗꯤꯦꯕꯨ ꯀꯩꯅꯗꯧꯅꯨꯡ ꯋꯥꯟꯗ꯭ꯔꯦꯒ
ꯀꯥꯏꯗꯦꯗ ꯀꯩꯁꯨ ꯑꯇꯩꯗꯗꯤ ꯑꯗꯨꯝ ꯌꯥꯎꯕꯤꯔꯤ ꯑꯗꯨꯑꯣꯗꯤ
ꯍꯣꯏ ꯅꯣꯏ ꯑꯁꯤꯒꯤ ꯔꯦꯟ ꯑꯋꯥꯡꯕꯁꯦ ꯈꯠꯅꯕ ꯃꯥꯟꯗ꯭ꯔꯣ
ꯂꯥꯎꯅꯔꯤꯔꯣ ꯍꯦ ꯍꯦ ꯈꯠꯅꯕꯅꯦ ꯃꯣꯏ
ꯎ ꯏꯔꯣ ꯀꯅꯥꯏꯂ ꯒꯟ ꯑꯃꯥ ꯇꯥꯗꯦꯗꯥ
ꯑꯩꯁ
ꯅꯨꯄꯤꯒ ꯉꯥꯡꯕꯁꯤꯃꯅꯤ
ꯎꯝ
ꯃꯣꯛ ꯏꯔ ꯀꯞꯄꯤꯔꯛ ꯈꯪꯗ꯭ꯔꯦ ꯃꯈꯣꯟꯗꯤꯅ
ꯍꯣꯏ ꯑꯁ ꯃꯣꯏꯒꯤ ꯀꯩꯅꯣꯁꯦ ꯍꯥꯏꯗꯤ ꯃꯣꯏ ꯊꯣꯡꯅꯥꯎ ꯀꯩꯀꯥꯥꯁ ꯌꯥꯝ ꯄꯤꯖꯩꯕꯣ
ꯎꯝ ꯑꯁꯤ ꯑꯃ ꯌꯣꯠ ꯄꯥꯟꯈꯤꯕꯁꯤꯗꯤ ꯐꯩ ꯌꯣꯠ ꯄꯥꯟꯗꯕꯗꯨꯗꯤ
ꯍꯣꯏ ꯊꯣꯛꯄ ꯏꯟꯖꯔꯛꯇꯧ ꯃꯥꯜꯂꯦ ꯍꯥꯏꯕ
ꯍꯣꯏ ꯁꯣꯏꯗꯅ ꯊꯋꯥꯏ ꯅꯨꯡꯉꯥꯏꯇꯗꯅ ꯐꯝꯕꯗꯒꯤ ꯂꯥꯏꯅ ꯇꯥꯔꯛꯑꯗꯤ ꯎꯝ
ꯗꯔꯕ
ꯑꯗꯨꯗꯅꯦ
ꯃꯇꯥꯡ ꯃꯥꯇꯝ ꯈꯪꯗꯅꯥ ꯐꯃꯨꯒ ꯌꯥꯝ ꯅ
ꯎꯕꯗꯕ ꯑꯗꯨꯒ ꯄꯥꯜꯂꯤꯁꯤꯁꯨ ꯃꯊꯛꯇ ꯄꯥꯜꯂꯤꯦ ꯃꯈꯥꯗ ꯄꯥꯜꯂꯤ ꯌꯣꯠꯈꯤꯁꯤꯅ
ꯏꯤꯗ ꯆꯖꯠꯂ ꯈꯪꯗꯦ ꯃꯣꯏꯁꯤ ꯂꯩꯔꯤꯁꯦ
ꯈꯪꯗꯦ ꯁꯨꯝ ꯂꯩꯈ꯭ꯔꯕꯅꯤꯅ ꯍꯩꯕꯗꯤ ꯍꯩꯅꯔꯝꯃꯅꯤ ꯃꯣꯏꯁꯨ
ꯍꯣꯏ ꯏꯅ ꯁ꯭ꯋꯥꯏ ꯁ꯭ꯋꯥꯏ ꯂꯧꯖꯗ
ꯑꯣꯏꯅ ꯑꯩꯈꯣꯏꯁꯦ ꯂꯥꯏꯔꯕꯤꯒꯤ ꯚꯔꯥ ꯑꯣꯏꯅ ꯎꯔꯝꯒꯅꯤꯀꯣ ꯃꯣꯏꯗꯤ ꯃꯊꯛꯁꯤꯗ ꯌꯦꯡꯊꯔꯛꯑꯕꯅꯤꯅ
ꯎꯝ
ꯄꯥꯅꯤ ꯍ ꯍꯥ ꯏꯅꯥ ꯈꯨꯟꯕꯒꯤꯗ ꯂꯩꯒꯦ ꯍꯥꯏꯔꯗꯤ ꯁꯤꯗ
ꯍꯣꯏꯅ ꯂꯥꯏꯔꯕꯅꯦ ꯍꯣꯏꯁ
ꯈꯣꯏꯅꯦ ꯃꯔ ꯀꯣꯛ ꯍꯩꯕꯗ ꯁꯤꯡꯕꯗ ꯂꯣꯏꯔꯨ
ꯑꯁ
ꯑꯗ ꯅꯪꯗ ꯊꯕꯛꯅꯦ ꯑꯩꯈꯣꯏꯗ ꯁꯤꯜꯂꯤꯁꯦ ꯁꯤ ꯌꯥꯎꯔ ꯂꯥꯛꯑꯣ ꯍꯦꯟꯖꯥꯡꯁꯦ ꯃꯤꯁꯤ ꯌꯥꯎꯔ ꯂꯥꯛꯑꯣ ꯍꯥꯏꯕ ꯑꯩ ꯍꯪꯉꯒꯤ ꯑꯩꯁꯨ
ꯁꯤꯡꯁꯦ
ꯁꯃꯗ ꯄꯨꯡꯉꯥꯎ ꯉꯥꯡꯅ ꯂꯩꯍꯧꯔꯦ ꯃꯌꯥꯝꯗꯣ ꯑꯃ ꯍꯥꯏꯗꯤ ꯑꯩꯈꯣꯏ ꯑꯗꯨꯝ ꯍꯦꯛ ꯄꯣꯛꯄꯗ ꯑꯗꯨꯝ ꯄꯨꯔꯛꯑꯕꯅꯤꯅꯅꯦ ꯃꯥꯗꯣ
ꯎꯝ
ꯈꯔ ꯆꯕꯁ ꯁꯤꯀꯥꯁꯦ ꯂꯣꯏ ꯁꯣꯟꯈ꯭ꯔꯕꯅꯤꯅ
ꯍꯣꯏ
ꯆꯗꯦ
ꯂꯧꯅꯤ ꯂꯧꯔꯦ ꯑꯗꯨꯃꯥꯏꯅ ꯂꯧꯈꯤꯕꯅꯣ ꯐꯥꯏꯗ ꯑꯣ ꯄꯒ
ꯑ ꯃꯣꯏꯒꯤ ꯑꯃ ꯄꯤꯔꯛꯏꯕ ꯃꯆꯥꯁꯤꯡꯗꯣ ꯑꯗꯨ ꯃꯃꯥ ꯃꯄꯥꯗꯣ ꯑꯗꯨꯗꯣ ꯅꯨꯡꯉꯥꯏꯇꯦ
ꯍꯣꯏ
ꯈꯣ ꯈꯟꯗꯤ ꯃꯣꯏꯅ ꯃꯣꯏꯗꯤ ꯀꯩꯝ ꯈꯟꯕꯤꯊꯣꯔꯛꯑꯕꯅꯦ
ꯑ ꯑꯗꯨꯕꯨꯗꯤ ꯃꯣꯏꯁꯨ ꯅꯨꯡꯉꯥꯏꯇꯕꯗꯤ ꯀꯩꯗꯧꯕꯩ ꯄꯣꯛꯑꯝꯃꯣꯏ ꯅꯠꯇ꯭ꯔꯥ
ꯍ ꯆꯦꯔꯕꯤꯅ ꯋꯥꯔꯤ ꯁꯥꯏꯗꯦꯁꯀꯤ ꯋꯥꯔꯤ ꯉ ꯍꯥꯗꯤꯈꯣꯏ ꯆꯗꯁꯨ
ꯇ ꯐꯜꯦꯅꯨ ꯈꯔꯦ ꯇꯨꯟ ꯇꯧꯔꯦꯗꯥ ꯇꯧꯔꯦ ꯑꯦꯂꯔꯖꯤꯤ ꯇꯧꯕꯩꯒꯨꯝꯕ ꯊꯨꯕ ꯑ ꯀꯁꯥꯟ ꯍꯥꯏꯦ
ꯋꯥꯔꯤꯔꯤꯅꯅꯨꯡꯉꯥꯏ ꯃꯥꯗꯤ ꯀꯩꯅꯅꯨꯡꯉꯥꯏ
ꯑꯗꯨ ꯋꯥꯔꯤ ꯁꯥꯟꯅꯕ ꯅꯨꯡꯉꯥꯢ
ꯎꯝ ꯋꯥꯔꯤ ꯁꯥꯟꯅꯕꯗ ꯗꯣꯡ ꯗꯣꯡ ꯗꯣꯡ ꯍꯥꯢꯒꯠ ꯍꯥꯢꯒꯠ ꯍꯥꯏꯕꯤꯗꯣ ꯑꯣꯏꯕꯅꯦꯕ